ꯍ
ꯇꯥꯕ꯭ꯔꯣ
ꯍꯜꯂꯣ
ꯎꯝ ꯇꯥꯏ ꯇꯥꯏ
ꯅꯀꯣꯟ ꯑꯃꯐꯥꯎ ꯇꯥꯗꯤꯌꯦ
ꯑꯩꯗꯤ ꯁꯦꯡꯅ ꯇꯥꯏ ꯅꯪꯒꯤꯦꯅ ꯈꯣꯟꯗꯣ
ꯍꯥꯥ
ꯁꯦꯡꯅ ꯇꯥꯏ ꯍꯥꯏꯕ ꯑꯩꯗꯤ
ꯑꯣ ꯑꯣ ꯍꯧꯖꯤꯛꯇꯤ ꯈꯤꯇꯪ ꯈꯤꯇꯪ ꯇꯥꯏ ꯈꯔ ꯀꯟꯅ ꯍꯧꯅ ꯍꯥꯏꯔꯛꯑꯣ
ꯍꯣꯏ ꯍꯣꯏ ꯆꯥꯛ ꯆꯥꯔꯕꯣ
ꯆꯔꯦ
ꯀꯩ ꯃꯊꯦ ꯅꯪꯁꯤꯅ
ꯉꯁꯤꯁꯦ ꯎ ꯀꯩꯅꯣꯅꯦ ꯍꯋꯥꯏ ꯃꯅꯥꯅꯦ ꯑꯗꯨꯒ ꯁꯧꯒ꯭ꯔꯤꯒ ꯃꯤꯛꯁ ꯇꯧꯔ ꯊꯣꯡꯉꯦ ꯑꯗꯨꯒ ꯑꯥ ꯀꯔꯣꯠ ꯑꯈꯥꯕꯤꯗꯣ ꯑꯗꯨ ꯀꯥꯡꯍꯧ ꯇꯧꯋꯦ ꯑꯗꯨꯒ ꯀꯔꯤ ꯍꯥꯏꯒꯦꯔꯥ ꯀꯩꯅꯣ ꯌꯣꯡꯆꯥꯛ
ꯆꯥꯛ ꯃꯥꯟꯕ
ꯊꯥꯡꯖꯤꯡꯗꯒ ꯍꯥꯞꯄꯗꯣ
ꯑꯣ ꯈꯪꯉꯦ ꯈꯪꯉꯦ
ꯎꯝ ꯑꯗꯨꯠ ꯎꯝ ꯆꯥꯏꯌꯦ ꯁꯤꯡꯖꯨ
ꯃꯊꯦꯟ ꯌꯥꯝꯃꯦ ꯅꯣꯏ ꯅꯨꯡꯇꯤꯒꯤ ꯑꯗꯨꯝ ꯃꯊꯦꯟ ꯌꯥꯝꯕ꯭ꯔꯣ
ꯑꯗꯨꯝ ꯇꯧꯋꯦ ꯍꯣꯏ ꯑꯅꯝꯕ ꯑꯁꯤꯐꯥꯎ ꯏꯔꯣꯟꯕ ꯌꯥꯎꯗꯕꯩꯅꯦ ꯏꯔꯣꯟꯕ ꯌꯥꯎꯔꯗꯤ ꯑꯁ ꯂꯣꯏꯔꯦ
ꯑꯁ
ꯑꯩꯗꯤ ꯑꯗꯨꯝ ꯀꯥꯡꯁꯣꯏ ꯑꯃ ꯊꯣꯡꯉꯒꯀꯣ ꯀꯥꯡꯉꯧ ꯑꯃ ꯇꯧꯔꯒ ꯎꯝ ꯀꯥꯡꯁꯣꯏꯗꯨꯗ ꯈꯔ ꯆꯝꯇꯛꯅ ꯊꯣꯡꯕ ꯌꯥꯝ ꯀꯔꯤ ꯍꯥꯏꯁꯤꯔꯥ ꯌꯥꯝ ꯂꯨꯝꯅ ꯊꯣꯡꯗꯕ ꯈꯣꯏꯗꯣ ꯍꯥꯏꯕꯗꯤ ꯉꯥ ꯑꯌꯥꯏꯕꯩ ꯌꯥꯝ ꯊꯛꯑꯒ ꯍꯥꯎꯅꯤꯡꯉꯥꯏ ꯆꯖꯅ ꯊꯣꯡꯕꯈꯣꯏꯗꯣ ꯑꯗꯨꯗꯤ ꯑꯃꯨꯛ ꯀꯩꯅꯣ ꯇꯧꯋꯦ ꯀꯥꯡꯉꯧꯕ ꯌꯥꯎꯔꯗꯤ ꯀꯣ ꯑꯩꯗꯤ ꯀꯥꯡꯍꯧ ꯌꯥꯎꯔꯗꯤ ꯌꯥꯔꯦꯗ ꯁꯤꯡꯖꯨ ꯑꯃꯒ
ꯍꯥꯎꯋꯦ ꯍꯥꯎꯋꯦ
ꯍꯥꯥ
ꯍꯥꯎꯋꯦ ꯍꯥꯏꯕ ꯅꯪꯒꯤ ꯑꯦꯟꯁꯥꯡꯗꯣ ꯃꯠ
ꯎꯝ ꯍꯣꯏ ꯀꯥꯡꯍꯧꯗꯨꯁꯨ ꯀꯣ ꯀꯔꯤ ꯍꯥꯏꯁꯤꯔꯥ ꯎꯝ ꯃꯁꯂꯥ ꯅꯨꯡꯁꯂꯥꯒꯨꯝꯕ ꯌꯥꯝ ꯍꯥꯞꯕꯗꯨ ꯇꯜꯂꯦ ꯑꯩ
ꯎꯝ ꯎꯝ ꯆꯨꯝꯃꯦ
ꯆꯅꯝ ꯍꯥꯞꯄꯦ ꯇꯤꯍꯧ ꯍꯥꯞꯄꯒ ꯆꯝꯅ ꯑꯗꯨꯝ ꯉꯧꯔꯒꯀꯣ ꯈꯤꯇꯪ ꯀꯩꯅꯣ ꯒꯔꯝ ꯃꯁꯥꯂꯥꯗ ꯈꯤꯇꯪ ꯆꯥꯏꯕꯤꯕ ꯌꯥꯔꯦ
ꯎꯝ ꯑꯗꯣ ꯉꯁꯤꯗꯤ ꯀꯩꯀꯩ ꯇꯧꯒꯦ ꯅꯪ ꯑꯗꯨꯝ ꯌꯨꯝ ꯂꯩꯕ꯭ꯔꯣ ꯆꯠꯊꯣꯛꯄ꯭ꯔꯣ
ꯍꯥꯥ
ꯌꯨꯝ ꯂꯩꯕ꯭ꯔꯥ ꯆꯠꯊꯣꯛꯄ꯭ꯔꯥ ꯍꯥꯏꯕ ꯉꯁꯤꯁꯦ
ꯉꯁꯤꯁꯦ ꯑꯩ ꯎꯝ ꯆꯠꯊꯣꯛꯑꯦ ꯉꯥꯏꯍꯥꯛ ꯅꯨꯡꯊꯤꯟꯗꯀꯣ ꯑꯩ ꯁꯦꯟꯗꯜ ꯇꯣꯡꯅꯤꯡꯉꯥꯏ ꯂꯩꯗꯕꯤꯌꯦ ꯕꯖꯥꯔꯗ ꯂꯨꯄꯥ ꯆꯥꯝꯃ ꯄꯤꯕ ꯑꯃ ꯂꯩꯔꯛꯑꯦ
ꯑꯁ ꯅꯨꯡꯉꯥꯏꯅꯦ
ꯒꯤ ꯈꯣꯡꯗꯣ ꯌꯥꯝ ꯁꯥꯒꯜꯂꯦꯕꯀꯣ ꯍꯨꯃꯥꯡ ꯈꯛꯇ ꯍꯦꯛꯇ ꯊꯣꯛꯑꯒ ꯅꯝꯊꯤꯒꯟꯕꯗꯣ ꯑꯗꯨꯒꯤ ꯑꯩꯁꯦ ꯄ꯭ꯂꯥꯁꯇꯤꯛꯀꯤꯁꯦ ꯎꯝ ꯀꯔꯤ ꯍꯥꯏꯁꯤꯔꯥ ꯄ꯭ꯂꯥꯁꯇꯤꯛ ꯑꯣꯏꯔꯁꯨ ꯑꯗꯨꯝ ꯐꯖ ꯐꯖꯕ ꯂꯩꯗꯅꯀꯣ ꯃꯃꯜ ꯑꯍꯣꯡꯕ ꯑꯗꯨꯒꯨꯝꯕꯁꯨ ꯇꯣꯡꯕ ꯌꯥꯗꯦꯕ
ꯑꯣ ꯂꯨꯄꯥ ꯆꯥꯝꯃꯒꯤ ꯑꯩꯈꯣꯏ ꯇꯣꯏꯂꯦꯠ ꯆꯄꯜꯒꯨꯝꯕꯗꯣ ꯎꯝ
ꯑꯗꯨ ꯔꯕꯔꯒꯤꯗꯣ ꯇꯣꯡ ꯑꯗꯨ ꯇꯣꯡꯗ꯭ꯔꯗꯤ ꯌꯥꯗꯦ ꯑ ꯑꯗꯨꯅ ꯈꯣꯡ ꯏꯪꯉꯦꯕ
ꯑꯣ ꯑꯣ ꯑꯗꯨꯝ ꯁꯥꯒꯟꯕ ꯃꯤꯁꯨ ꯂꯩ ꯃꯥꯜꯂꯦꯗ ꯑꯩꯁꯦ ꯑꯝ ꯉꯁꯤꯁꯦ ꯑꯣꯛ ꯆꯥꯏꯕꯀꯣ ꯍꯥꯏꯗꯤ ꯏꯃꯥ ꯏꯃꯥꯕꯨꯗꯤ ꯑꯣꯛꯇꯤ ꯆꯥꯗꯦꯗꯅ ꯑꯗꯣ ꯉꯔꯥꯡꯁꯦ ꯏꯃꯥꯟꯅꯕꯤ ꯈꯣꯏꯁꯦ ꯑꯣꯛ ꯃꯣꯏꯒꯤꯗꯣ ꯌꯣꯛꯄꯗꯣ ꯁꯦꯝꯒꯅꯤꯅ ꯍꯥꯏꯔꯛꯄꯀꯣ ꯑꯗꯨ ꯑꯣꯏꯕꯒꯤ ꯑꯗꯨꯝ ꯂꯩꯗꯕꯁꯨ ꯅꯨꯡꯉꯥꯏꯇꯕꯅꯤꯅ ꯀꯦꯖꯤ ꯇꯪꯈꯥꯏꯗꯪ ꯂꯩꯒꯦ ꯇꯧꯕꯅꯦ ꯑꯗꯣ ꯅꯨꯡꯉꯥꯏꯇꯕꯩ ꯑꯗꯨ ꯑꯃ ꯑꯗꯨꯝ ꯂꯧꯔꯦ ꯑꯗꯨꯒ ꯏꯅꯥꯎꯄꯥ ꯏꯕꯥꯅꯤ ꯆꯥꯏꯔꯦ ꯉꯁꯤꯁꯦ ꯏꯃꯥꯕꯨꯗꯤ ꯆꯥꯗ꯭ꯔꯦ
ꯎꯝ ꯍꯣꯏ
ꯑꯗꯨꯒ ꯆꯝꯐꯨꯠ ꯑꯃ ꯇꯧꯔꯒ ꯑꯗꯨꯝ ꯆꯥꯔꯦ ꯉꯁꯤ ꯌꯥꯅ ꯌꯥꯅꯕ
ꯎꯝ
ꯅꯆꯥꯁꯤꯡꯗꯤ
ꯏꯆꯥꯁꯤꯡꯗꯣ ꯎꯝ ꯏꯆꯥꯁꯤꯡ ꯌꯣꯡ ꯃꯆꯥꯁꯤꯡꯗꯣ
ꯑꯗꯣ ꯑꯩ ꯃꯐꯝ ꯃꯐꯝ ꯆꯥꯅ ꯊꯝꯃꯤ ꯑꯃꯗꯤ ꯑꯥ ꯀꯩꯅꯣ ꯌꯣꯛꯄꯤꯅꯕ ꯂꯩ ꯂꯩꯇꯕꯒꯤ ꯃ ꯃꯄꯨ ꯑꯅꯥꯕ ꯃꯅꯥꯛꯇꯨꯗ ꯊꯝꯍꯧꯋꯦ ꯑꯗꯣ ꯑꯃꯁꯤꯅ ꯃꯈꯣꯡ ꯍꯥꯝꯕꯒꯤ ꯍꯤꯗꯥꯛ ꯂꯩꯕꯁꯨ ꯆꯠꯂꯦ ꯉꯁꯥꯏ ꯑꯩ ꯕꯖꯥꯔ ꯊꯣꯛꯄꯗ ꯑꯗꯨꯒ ꯃꯈꯣꯡ ꯍꯥꯝꯕꯨ ꯌꯥꯝ ꯍꯥꯝꯕ ꯐꯥꯏꯗꯕꯗꯤ ꯅꯠꯇꯕ ꯈꯖꯤꯛ ꯈꯖꯤꯛ ꯈꯤꯇꯪ ꯐꯥꯏꯔꯒ ꯎꯝ ꯀꯔꯤ ꯍꯥꯏꯁꯤꯔꯥ ꯅꯥꯟꯕ ꯈꯣꯏꯗꯣ ꯑꯗꯨꯃꯥꯏꯅ ꯇꯧꯕꯩ ꯇꯥꯏꯞꯇ ꯐꯥꯏꯕ ꯑꯗꯨꯒ ꯑꯁꯤ ꯑꯩꯈꯣꯏ ꯂꯩꯁꯥꯕꯤꯗꯨꯗꯤ
ꯎꯝ ꯎꯝ ꯑꯩꯁ ꯃꯥꯗꯤ ꯑꯗꯣ ꯃꯁꯥꯗꯤ ꯀꯩꯝ ꯁꯣꯛꯇ꯭ꯔꯣ ꯃꯥꯕꯣ
ꯁꯣꯛꯇꯦꯌ‌ꯦ ꯃꯁꯥꯗꯣ ꯃꯈꯨꯠꯇꯣ ꯑꯩꯈꯣꯏꯅ ꯑꯗꯨꯝ ꯃꯦꯠꯄꯗ ꯕꯨꯟ ꯕꯨꯟ ꯂꯥꯎꯗ꯭ꯔꯦ ꯃꯥꯒꯤꯁꯦ ꯀꯩꯅꯣ ꯄꯤꯂꯔꯗ ꯑꯩꯈꯣꯏꯅ ꯑꯗꯨꯝ ꯃ‌ꯦꯠꯄꯒ ꯆꯞ ꯃꯥꯟꯅꯩ
ꯃꯥꯁꯦ ꯃꯃꯥꯏꯒꯁꯦ ꯅꯣꯏꯐꯝ ꯂꯩꯇ꯭ꯔꯦꯕ
ꯎꯝ ꯑꯗꯣ ꯅꯥꯗ꯭ꯔꯗꯤ ꯌꯥꯔꯦ ꯅꯥꯗ꯭ꯔ
ꯎꯝ ꯅꯥ ꯅꯥꯗꯦ
ꯑꯗꯣ ꯎꯝ ꯈꯔꯕꯨꯗꯤ ꯑꯗꯨꯝ ꯌꯥꯏꯗ
ꯑꯩꯁꯦ ꯒꯥꯔꯤ ꯃꯊꯛꯇ ꯐꯝꯃꯒ ꯍꯥꯏꯕꯗꯤ ꯑꯁꯤ ꯋꯥꯏꯐꯥꯏ ꯃꯅꯥꯛꯇ ꯐꯝꯃꯗꯤ ꯈꯔ ꯅꯨꯡꯉꯥꯏꯒꯦꯔꯥ ꯍꯥꯏꯅ ꯊꯣꯛꯂꯛꯄꯅꯦꯕ
ꯎꯝ ꯍꯩꯍꯥ ꯉꯁꯤꯖ‌ꯦ ꯊꯕꯛ ꯆꯠꯊꯣꯛꯀꯦꯁꯨ ꯌꯥꯗꯦꯗꯣ ꯍꯟꯗꯛꯀꯥꯟꯁꯦ ꯑꯩ ꯉꯔꯥꯡ ꯑꯩ ꯉꯔꯥꯡꯅ ꯑꯦꯛ ꯑꯦꯛꯖꯥꯝ ꯂꯣꯏꯔꯦꯕ ꯑꯗꯨ ꯑꯣꯏꯕꯅꯤꯅ ꯈꯔ ꯐ꯭ꯔꯤ ꯇꯧꯒꯦꯔꯥ ꯍꯥꯏ ꯇꯧꯔꯒ ꯏꯁꯥ ꯑꯃꯨꯛ ꯅꯨꯡꯉꯥꯏꯔꯛꯇꯦ ꯑꯩꯁꯦ
ꯍꯧꯖꯤꯛ ꯍꯥꯏꯔꯤꯅꯤ ꯀꯩꯅꯣ ꯁꯨꯡꯇꯥ ꯇꯥꯗ꯭ꯔꯦ ꯍꯥꯏꯔꯒ ꯑꯁꯁ ꯅꯪꯕꯨ ꯃꯦꯁꯦꯁ ꯇꯧꯒꯦ ꯀꯣꯜ ꯇꯧꯒꯦ ꯍꯥꯏꯕꯁꯨ ꯕꯦꯂꯦꯟꯁꯁꯨ ꯂꯩꯇꯕ ꯑꯩꯁꯦ ꯑꯗꯨꯒ ꯑꯩꯒꯤ ꯐꯣꯟꯁꯦ ꯌꯥꯗꯕ
ꯎꯝ
ꯐꯣꯟ ꯌꯥꯗꯕꯁꯤ ꯏꯁꯀ꯭ꯔꯤꯟꯗꯣ ꯇ ꯇꯦꯝꯄꯔ ꯒ꯭ꯂꯥꯁ ꯍꯥꯞꯇꯦꯕ ꯑꯩꯒꯤꯗꯣ
ꯑꯣ ꯑꯣ
ꯑꯗꯣ ꯐꯣꯟꯗꯣ ꯆꯥꯔꯖꯤꯡ ꯇꯧꯕꯗꯣ ꯎꯝ ꯃꯔꯤꯗꯣ ꯑꯥ ꯇ‌ꯣꯜꯂꯦꯕ ꯑꯗꯨꯒꯤ ꯑꯩꯅ ꯁꯥꯏꯠ ꯕꯦꯛ ꯍꯥꯞꯄꯒ ꯆꯥꯔꯖꯤꯡ ꯇꯧꯕ ꯃꯅꯥꯛꯇꯨꯗ ꯁꯥꯏꯠ ꯕꯦꯛꯇꯨꯗ ꯍꯦꯛ ꯍꯦꯛ ꯑꯗꯨꯝ ꯐꯣꯟꯁꯦ ꯊꯤꯜꯂꯒ ꯆꯥꯔꯖꯔꯗꯣ ꯊꯤꯜꯂꯒ ꯍꯦꯛꯇ ꯍꯥꯞꯄꯗꯣ ꯑꯗꯨꯗ ꯑꯩ ꯅꯨꯄꯥꯁꯤꯅ ꯁꯠꯇꯣꯛꯄ ꯀꯥꯟꯗ ꯁꯣꯏꯔꯒ ꯗꯛ ꯂꯥꯎ ꯇꯥꯈꯤꯕ ꯑꯗꯨ ꯏꯁꯀ꯭ꯔꯤꯟ ꯑꯁꯦꯡꯕꯗ‌ꯣ ꯂꯣꯏꯅ ꯃꯔꯤ ꯃꯔꯤ ꯊꯣꯛꯑꯦ ꯑꯗꯣ ꯍꯞꯇꯥ ꯑꯃ ꯑꯅꯤꯒꯨꯝꯕ ꯗꯤꯗꯨꯝ ꯄꯥꯏꯔꯝꯃꯦꯕꯀꯣ ꯍꯥꯞꯇꯥ ꯑꯃ ꯑꯅꯤꯒꯨꯝꯕꯗꯤ ꯄꯥꯏꯔꯝꯃꯦꯕ ꯑꯗꯨꯒ ꯎꯝ ꯉꯥꯍꯥꯛ ꯂꯩꯔꯒ ꯉꯔꯥꯡ ꯅꯍꯥꯟ ꯅꯨꯃꯤꯠ ꯑꯍꯨꯝ ꯁꯨꯔꯦꯗ ꯉꯁꯤꯒ ꯍꯥꯏꯔꯗꯤ ꯃꯔꯤ ꯁꯨꯔꯝꯃꯅꯤ ꯑꯁꯤꯁꯦ ꯑꯩ ꯇꯨꯝꯐꯝ ꯆꯥꯐꯝꯁꯨ ꯈꯪꯗꯦ ꯋꯥꯆꯦꯞꯁꯨ ꯄꯥꯏꯕ ꯌꯥꯗꯦ ꯚꯤꯗꯤꯑꯣꯁꯨ ꯌꯦꯡꯕ ꯌꯥꯗꯦ ꯎꯪ ꯅꯦꯠꯄꯨꯗꯤ ꯐꯪꯕ ꯑꯗꯨ ꯅꯦꯠ ꯌꯥꯗꯕꯩꯔꯥ ꯍꯥꯏꯔꯁꯨꯅꯤ ꯅꯠꯇꯕ
ꯎꯝ
ꯕꯤꯗꯤꯑꯣꯁꯦꯌꯦ ꯇꯧꯕ ꯌꯥꯗꯕ ꯊꯣꯛꯇꯤ ꯊꯣꯛꯂꯛꯄ ꯌꯨꯇ꯭ꯌꯨꯨꯞꯁꯦꯀꯣ ꯑꯗꯨꯒ ꯎꯪꯕꯁꯤ ꯎꯪꯕꯁꯤ ꯎꯕꯁꯤ ꯁꯨꯡꯊꯣꯛ ꯊꯣꯛ ꯇꯔꯦ ꯇꯧꯕꯁꯨꯨꯡ ꯌꯥ ꯌꯥꯗꯕ ꯑꯗꯨꯒꯤ ꯃꯁꯤꯁꯤ ꯀꯔꯤꯅꯔꯥ ꯍꯥꯏꯔꯒ ꯏꯁꯀ꯭ꯔꯤꯟꯅ ꯑꯣꯏꯔꯝꯃꯦ
ꯎꯝ
ꯑꯗꯨꯅꯦ ꯑꯁ ꯏꯁꯀ꯭ꯔꯤꯟꯖꯩ ꯑꯩꯒꯤ ꯑꯁꯤ ꯍꯣꯜ ꯕꯇꯟꯗꯨꯁꯨ ꯌꯥꯗ꯭ꯔꯦ ꯑꯗꯨꯒ ꯚꯣꯂ꯭ꯌꯨꯝ ꯗꯥꯎꯟꯗꯨꯁꯨ ꯌꯥꯗꯕ ꯑꯗꯨꯒ ꯑꯗꯨ ꯁꯦꯝꯕ ꯑꯃꯨꯛ ꯆꯠꯂꯤꯅꯤꯅꯦ ꯉꯔꯥꯡꯁꯦ ꯁꯦꯝꯃꯤ ꯈꯪꯅꯕꯅꯤꯅꯀꯣ ꯃꯥꯗꯣ ꯑꯩꯒꯤ ꯍꯥꯟꯅ ꯑꯗꯨꯝ ꯍꯥꯟꯅ ꯁꯦꯝꯃꯨꯀꯣ ꯑꯩ ꯐꯣꯟ ꯄꯥꯏꯅꯤꯡꯉꯥꯏ ꯂꯩ ꯇꯕꯤꯅꯤꯀꯣ ꯍꯥꯏꯔꯒ ꯍꯣꯏ ꯍꯣꯏ ꯍꯥꯏꯔꯒ ꯃꯥꯅ ꯍꯔꯥꯎ ꯍꯔꯥꯎꯅ ꯁꯦꯝꯕꯤ ꯑꯗꯣ ꯎꯝ ꯃꯃꯜꯁꯨ ꯌꯥꯝ ꯂꯧꯕꯤꯗꯦ ꯑꯩꯅ ꯑꯁꯣꯝ ꯑꯥ ꯀꯩꯅꫭ ꯗꯨꯂꯥꯂꯦꯟꯕꯝꯗ ꯈꯪꯅꯕ ꯅꯨꯄꯥꯗꯣ ꯐꫭꯟ ꯁꯦꯝꯕ ꯅꯨꯄꯥꯗꯣ ꯃꯥꯗꯤ ꯑꯩ ꯍꯦꯛ ꯁꯦꯝꯃꯗꯤ ꯑꯗꯨꯝ ꯃꯃꯟꯕꯨꯗꯤ ꯌꯥꯝ ꯌꯥꯝ ꯇꯥꯕꯤꯗ ꯅꯍꯥꯟꯁꯨ ꯂꯤꯁꯤꯡ ꯑꯍꯨꯝ ꯃꯪꯉꯥ ꯂꯤꯁꯤꯡ ꯄꯨꯟꯅ ꯑꯍꯨꯝꯒ ꯆꯝꯃꯉꯥ ꯆꯪꯒꯗꯕꯗꯣ ꯗꯤꯁꯄ꯭ꯂꯦꯅꯦ ꯀꯩꯀꯥ ꯂꯣꯏꯅ ꯁꯦꯝꯕ ꯀꯥꯟꯗ ꯑꯩꯈꯣꯏ ꯈꯨꯕꯣꯛꯀꯤꯅꯦꯕꯀꯣ ꯑꯦ ꯅꯦꯝꯕꯣꯛꯀꯤꯅꯦꯕ
ꯎꯝ
ꯁꯦꯝꯕꯗ ꯂꯤꯁꯤꯡ ꯎꯝ ꯀꯩꯅꯣ ꯎꯝ ꯑꯍꯨꯝꯒ ꯆꯝꯉꯥꯅꯤ ꯍꯥꯏꯌꯦꯕꯀꯣ ꯑꯗꯨ ꯑꯁ ꯇꯥꯡꯃꯟꯕꯒꯤ ꯑꯩꯁꯦ ꯖꯦ ꯁꯦꯝ ꯁꯦꯝꯍꯟꯁꯤꯔꯥ ꯁꯦꯝꯍꯜꯂꯣꯏꯁꯤꯔꯥꯅ ꯍꯥꯏꯅ ꯈꯜꯂ ꯃꯥꯅ ꯁꯦꯝꯕ ꯂꯣꯏꯔꯒ ꯐꯔꯦ ꯐꯔꯦ ꯑꯩ ꯈꯔ ꯍꯣꯡꯕ ꯑꯣꯏꯅ ꯑꯃꯗꯤ ꯑꯗꯨꯝ ꯀꯣꯕꯔꯒꯨꯝꯕꯗꯤꯀꯣ ꯑꯩꯅ ꯑꯗꯨꯝ ꯀꯩꯅꯣ ꯍꯥꯞꯄꯤꯕꯒꯤ ꯎꯝ ꯑꯗꯨꯒ ꯃꯃꯟꯗꯣ ꯂꯤꯁꯤꯡ ꯑꯅꯤ ꯆꯅꯤꯒ ꯄꯤꯔꯣꯕ ꯑꯩꯗꯤ ꯍꯥꯔ
ꯍꯔꯥꯎꯕꯁꯤꯗꯤꯀꫭ ꯑꯗꯣ ꯐꯣꯟꯗꯣ ꯑꯗꯨꯝ ꯁꯦꯝꯕꯁꯦ ꯄꯤꯁꯥ ꯆꯪꯕ ꯁꯔꯛꯄꯨꯗꯤ ꯅꯪꯒꯤ ꯑꯣꯏꯔꯦ ꯃꯔꯨ ꯑꯣꯏꯅ ꯍꯣꯏ ꯅꯅꯦꯝꯕꫭꯛ ꯈꯣꯏꯕꯨꯗꯤ ꯑꯍꯟ ꯑꯣꯏꯔꯦ ꯀꯌꯥ ꯗꯔꯀꯥꯔ ꯑꯣꯏꯗꯦꯗꯅ ꯅꯪꯗꯤ ꯅꯅꯦꯝꯕꫭꯛ ꯈꯣꯏꯗꯤ ꯑꯍꯟ ꯑꯣꯏꯔꯕꯅꯤꯅ ꯀꯌꯥ ꯗꯔꯀꯥꯔ ꯑꯣꯏꯗꯦꯕ ꯐꯣꯟꯁꯦ ꯁꯦꯡꯅ ꯍꯥꯏꯔꯗꯤ ꯑꯗꯨꯕꯨ ꯅꯪꯗꯤ ꯅꯆꯥꯒꯤ ꯍꯣꯝꯋꯥꯛꯀꯨꯝꯕ ꯇꯧꯍꯟꯕ ꯈꯣꯠꯍꯟꯕ ꯅꯆꯥꯒꯤ ꯂꯥꯏꯔꯤꯛ ꯌꯦꯡꯕꯗꯣ ꯑꯗꯣ ꯐꯣꯟ ꯌꯥꯝ ꯗꯔꯀꯥꯔ ꯑꯣꯏꯔꯛꯀꯅꯦꯕ
ꯍꯣꯏ ꯑꯁ ꯍꯥꯏꯒꯨꯝꯅꯨ ꯑꯃꯃꯝꯅꯤ ꯃꯣꯏꯅ ꯄꯥꯟꯅꯔꯤꯁꯦ ꯑꯩꯈꯣꯏꯒꯤ ꯐꯣꯟ ꯑꯗꯣ ꯃꯣꯏꯒꯤ ꯑꯣꯏꯖꯕꯅꯤ ꯑꯗꯣ ꯏꯆꯥꯁꯤꯡꯅ ꯑꯁꯤꯒꯤ ꯐꯣꯟ ꯌꯦꯡꯅꯤꯡꯉꯦ ꯑꯁꯤꯒꯤ ꯐꯣꯟ ꯏꯕꯣꯛꯀꯤ ꯌꯦꯡꯅꯤꯡꯗꯦ ꯏꯃꯥꯒꯤ ꯌꯦꯡꯅꯤꯡꯉꯦ ꯏꯄꯥꯒꯤ ꯌꯦꯡꯅꯤꯡꯗꯦ ꯑꯗꯨ ꯑꯗꯥ ꯀ ꯇꯧꯔꯤ ꯄꯣꯠꯅꯤ ꯄꯤꯇ꯭ꯔꯨ ꯃꯆꯥ ꯃꯆꯥꯁꯤꯡꯗꯣ
ꯎꯝ ꯑꯗꯣ ꯅꯪ ꯐꯣꯟꯗꯣ ꯈꯪꯕ꯭ꯔꯥ ꯄꯩꯁꯥ ꯂꯩꯕ ꯂꯩꯇꯕꯗꯤ ꯈꯪꯗ꯭ꯔꯦ ꯇꯥꯟꯖꯥ ꯌꯦꯡꯉꯒꯅꯦ ꯍꯧꯖꯤꯛ ꯑꯩꯈꯣꯏ ꯑꯣꯐꯔꯁꯨ ꯂꯥꯛꯀꯅꯤꯗꯅ ꯍꯧꯖꯤꯛ ꯗꯤꯋꯥꯂꯤ ꯂꯥꯛꯀꯗꯧꯔꯦ ꯗꯤꯋꯥꯂꯤ ꯂꯥꯛꯀꯗꯧꯔꯦ ꯑꯗꯨ ꯃꯇꯝꯗ ꯂꯧꯔꯒ ꯏ ꯃꯥꯏꯗ ꯑꯃ ꯇꯧꯔꯒ ꯂꯧꯍꯧ ꯍꯥꯏꯕ ꯍꯥꯏꯕꯗꯤ
ꯍꯣꯏ
ꯐꫭꯟꯁꯦ ꯍꯦꯟꯅ ꯁꯦꯝꯃꯒꯄꯤꯁꯥ ꯍꯦꯟꯅ ꯆꯪꯕꯅꯦ ꯍꯥꯏꯕ ꯑꯗꯨ ꯅꯪꯗꯤꯊꯥꯖꯤꯟ ꯃꯆꯥꯁꯤꯡ ꯂꯥꯏꯔꯤꯛ ꯇꯝꯒꯗꯕꯗꯣ ꯌꯥꯝ ꯂꯩꯕꯅꯤꯅ
ꯎꯝ
ꯑꯗꯨ ꯇꯧꯔꯒ ꯈꯔ ꯃꯃꯜ ꯑꯐꯕ ꯌꯦꯡꯉꯒ ꯊꯥꯗ ꯂꯤꯁꯤꯡ ꯑꯃ ꯑꯃ ꯐꯥꯝꯃꯤ ꯑꯩ ꯆꯥꯛ ꯆꯥꯕ ꯂꯣꯏꯕꯗ ꯉꯥꯏꯔꯤꯌꯦ ꯆꯥꯛ ꯆꯥꯕ ꯂꯣꯏꯔꯒ ꯉꯁꯤꯗꯤ ꯊꯕꯛ ꯈꯔ ꯀꯣꯝꯃꯦ
ꯀꯀꯣ ꯆꯪꯉꯛ ꯅꯨꯄꯥ ꯑꯗꯨ ꯏꯆꯥꯁꯤꯡꯒꯤ ꯍꯒꯤꯁꯇꯣ ꯍꯣꯡꯕꯤꯔꯒ ꯑꯗꯨꯝ ꯑꯩꯁꯦ ꯅꯪꯕꯨ ꯀꯣꯜ ꯇꯧꯁꯤꯔꯥ ꯍꯥꯏꯅ ꯇꯧꯅꯦꯕ ꯑꯗꯨꯒ ꯑꯩꯁꯦ ꯑꯃꯨꯛ ꯈꯟꯕ ꯍꯥꯏꯕꯗꯤ ꯃꯣꯏꯁꯦ ꯇꯨꯝꯗ꯭ꯔꯗꯤ ꯑꯃꯨꯛ ꯃꯣꯏꯅ ꯂꯥꯡꯉꯗꯤ ꯁꯤꯗ ꯌꯦꯡꯕꯤꯅꯕꯗꯨ ꯐꯔꯛ ꯇꯥꯒꯦꯔꯥ ꯍꯥꯏꯅ ꯂꯩꯔꯒ ꯅꯪꯅ ꯑꯗꯨꯝ ꯋꯥꯆꯦꯞꯇ ꯗꯥꯏꯔꯦꯛ ꯑꯁ ꯅꯪ ꯄꯨꯟꯁꯤꯒꯅꯤꯀꯣ
ꯋꯥꯎ ꯊꯦꯡꯀ꯭ꯌꯨ ꯀꯥꯁ
ꯐꯣꯟ ꯇꯧꯔꯒ ꯂꯛꯅꯒꯦ ꯇꯧꯕꯅꯦꯕ ꯈꯪꯕ꯭ꯔꯥ ꯍꯥꯏꯕꯗꯤ ꯑꯁ ꯉꯁꯤ ꯀꯍꯤꯡꯂꯛꯏ ꯀꯣ ꯍꯥꯏꯅ ꯑꯩ ꯇꯥꯏꯄꯤꯡ ꯇꯧꯈ꯭ꯔꯕꯅꯤ ꯅꯪꯕꯨ ꯒ꯭ꯔꯨꯞꯇ ꯎ ꯍꯥꯏꯔꯛꯄ ꯀꯥꯟꯗ ꯌꯞ ꯍꯥꯏꯕꯗꯣ
ꯎꯝ
ꯑꯗꯨꯗ ꯑꯩꯁꯦ ꯑꯁ ꯃꯥꯁꯦ ꯍꯤꯡꯗꯤ ꯍꯤꯡꯕ ꯑꯣꯏꯔꯦ ꯔꯦ ꯍꯥꯏꯅꯀꯣ ꯑꯩꯁꯦ ꯅꯪꯁꯦ ꯍꯤꯡꯉꯤꯕ ꯕꯣꯏꯔꯦ ꯍꯦꯟꯅ ꯇꯥꯏꯄꯤꯡ ꯇꯧꯕ ꯍꯧꯔꯕꯅꯤ ꯑꯗꯨ ꯑꯣꯏꯔꯁꯨ ꯑꯩꯗꯣ ꯒ꯭ꯔꯨꯞ ꯇꯨꯗ ꯋꯥ ꯉꯥꯡꯅꯤꯡꯗ꯭ꯔꯕ ꯍꯥꯏꯕꯗꯤ ꯆꯕꯦꯠ ꯆꯕꯦꯠ ꯇꯧꯅꯤꯡꯗ꯭ꯔꯕꯀꯣ
ꯎꯝ
ꯑꯗꯨꯒꯤ ꯑꯁ ꯇꯜꯂꯦꯗ ꯍꯥꯏꯅꯀꯣ ꯑꯩꯈꯣꯏꯒꯤ ꯀꯩꯅꯣ ꯒ꯭ꯔꯨꯞꯁꯦ ꯀꯩꯅꯣ ꯒ꯭ꯔꯨꯞꯀꯁꯦ ꯍꯦꯛ ꯐꯣꯟꯁꯤ ꯍꯦꯛ ꯆꯪꯂꯛꯑꯒ ꯆꯥꯔꯖꯤꯡꯒ ꯇꯧꯍꯧꯕꯁꯦ ꯇꯨ ꯊꯥꯎꯖꯟ ꯖꯟ ꯍꯦꯟꯅ ꯂꯩꯔꯝꯃꯦ ꯈꯪꯕ꯭ꯔꯥ ꯃꯦꯁꯦꯁꯁꯦ ꯑꯩꯗꯤ ꯑꯗꯨꯗꯗꯤ ꯑꯁ ꯂꯣꯏꯔꯦ ꯑꯩꯒꯤ ꯐꯣꯟꯁꯤꯅ ꯃꯇꯥ ꯑꯩꯒꯤ ꯐꯣꯟ ꯃꯇꯥ ꯑꯗꯨꯒ ꯑ ꯖꯤꯕꯤ ꯑꯌꯥꯝꯕꯅꯤꯅꯀꯣ ꯑꯩꯒꯤꯗꯤ
ꯎꯝ ꯖꯤ ꯕꯤ ꯌꯥꯝꯃꯟꯕꯒꯤꯀꯣ ꯑꯁ ꯇꯨꯒꯠꯆꯩꯌꯦ ꯅꯨꯡꯁꯤꯃꯜꯂꯦ
ꯑꯗꯨꯒꯤꯅꯦ ꯑꯩꯁꯦ ꯒꯦꯝꯁꯨ ꯑꯩꯒꯤ ꯑꯦꯞꯁꯇ ꯀꯔꯤ ꯏꯁꯅꯦꯞꯆꯦꯠ ꯕ꯭ꯌꯨꯇꯤ ꯑꯗꯨ ꯑꯗꯥ ꯏꯗꯤꯠ ꯇꯧꯋꯤ ꯑꯗꯨ ꯀ ꯂꯩꯁꯦ ꯑꯩꯉꯣꯟꯗ ꯃꯦꯟ ꯑꯣꯏꯅ ꯂꯩꯔꯤꯁꯦ ꯌꯨꯇ꯭ꯌꯨꯕ ꯒꯦꯂꯔꯤ ꯑꯗꯨꯒ ꯋꯥꯆꯦꯞ
ꯐꯦꯁꯕꯨꯛ ꯐꯥꯎ ꯂꯩꯇꯦꯕ ꯐꯦꯁꯕꯨꯛꯇꯣ ꯑꯩ ꯀ꯭ꯔꯣꯝ ꯑꯩꯒꯤ ꯑꯦꯀꯥꯎꯟꯗꯣ ꯀ꯭ꯔꯣꯝꯗ ꯆꯪꯉꯒ ꯑꯗꯨꯝ ꯁꯔꯆ ꯁꯧꯔꯒ ꯌꯦꯡꯉꯤꯕꯣ ꯌꯦꯡꯉꯤ ꯄꯣꯠꯅꯤꯀꯣ ꯈꯪꯕ꯭ꯔꯥ
ꯇꯨꯒꯠꯆꯩ
ꯅꯨꯡꯁꯤꯗ꯭ꯔꯥ ꯌꯦꯡꯉꯣ ꯑꯩꯒꯤ ꯐꯣꯟꯗꯣ ꯀꯌꯥꯃꯨꯛ ꯁꯨ ꯑꯩꯅ ꯋꯥꯅ ꯈꯥꯡꯒ ꯄꯥꯏꯔꯝꯒꯦꯔꯥ ꯑꯗꯨꯗ ꯏꯆꯥꯁꯤꯡꯅ ꯃꯣꯏꯅ ꯍꯔꯥꯎ ꯀꯣꯛ ꯍꯔꯥꯎꯗꯅ ꯑꯩꯒꯤ ꯐꯣꯟꯁꯤꯗ ꯃꯣꯏꯅ ꯀꯔꯤ ꯀꯔꯤ ꯗꯕ꯭ꯂꯤꯎ ꯗꯕ꯭ꯂꯤꯎ ꯌꯦꯡꯕꯗꯣ
ꯅꯨꯡꯁꯤꯌꯦ ꯑꯩ ꯍꯥ ꯑꯩ ꯑꯦꯛꯖꯥꯝ ꯂꯩꯕꯩꯅꯦ ꯍꯥꯏꯕ ꯑꯦꯛꯖꯥꯝ ꯂꯩ ꯕꯤ ꯑꯩ ꯄꯨꯔꯥ ꯇꯨꯃꯤꯟ ꯂꯩꯔꯕꯅꯦ ꯃꯔꯛ ꯃꯔꯛꯇꯕꯨꯗꯤ ꯍꯥꯏꯌꯦꯀꯣ ꯑꯗꯨ ꯑꯣꯏꯔꯁꯨ ꯑꯦꯛꯖꯥꯝ ꯂꯩꯕꯅꯤꯅ ꯑꯩ ꯌꯥꯔꯤꯈꯩ ꯑꯩꯖꯦ ꯑꯁ ꯑꯦꯛꯖꯥꯝ ꯊꯥꯗꯣꯏꯅꯤꯀꯣ ꯈꯜꯂꯒ ꯑꯩ ꯑꯦꯛꯖꯥꯝꯁꯤꯁꯨ ꯅꯦ ꯈꯠ ꯄꯥꯕꯅ ꯑꯃ ꯂꯥꯛꯄꯅ ꯑꯃ ꯇꯧꯈꯠꯂꯛꯄ ꯍꯟꯗꯛꯀꯤ ꯑꯦꯛꯖꯥꯝꯁꯦ ꯑꯗꯨ ꯑꯣꯏꯕꯒꯤ ꯀꯣꯏꯁꯟꯁꯦ ꯍꯦꯛ ꯎꯕꯗ ꯃꯥꯏꯁꯦ ꯃꯝꯃꯕꯅꯦ ꯎꯆꯤꯟꯅꯆꯤꯟ ꯊꯥꯕ ꯂꯣꯏꯔꯦ ꯍꯟꯗꯛꯀꯤꯁꯦ
ꯎꯝ
ꯍꯩꯍꯥ ꯑꯃꯨꯛ ꯀꯩꯗꯧꯉꯩ ꯀꯥꯔꯛꯅꯤꯉꯥꯏ ꯍꯥꯏꯔꯛꯀꯦꯔꯥ ꯈꯪꯗꯦ
ꯈꯪꯗ꯭ꯔꯦꯗ ꯑꯩ ꯅꯨꯄꯥꯁꯨ ꯑꯁꯤ ꯑꯁꯤꯗ ꯉꯥꯏꯍꯥꯛꯇꯪ ꯑꯉꯥꯡꯁꯤꯡ ꯌꯦꯡꯉꯝꯃꯨꯀꯣ ꯍꯥꯏꯔꯒ ꯈꯣꯏ ꯆꯣꯞꯄ ꯆꯠꯀꯦ ꯍꯥꯏꯔ ꯃꯈꯥꯗ ꯀꯨꯝꯒꯤꯌꯦ
ꯀꯗꯥꯏꯗ ꯆꯣꯠꯅꯤꯡꯉꯥꯏ
ꯄꯨꯈ꯭ꯔꯤ ꯑꯃ ꯂꯩꯕꯗꯣ ꯏꯆꯦ ꯈꯣꯏ ꯑꯃ ꯂꯩꯗꯅ ꯃꯣꯏꯒꯤ ꯄꯨꯈ꯭ꯔꯤꯗꯨꯗ ꯃꯣꯏ ꯃꯤ ꯃꯄꯨ ꯂꯩꯕ ꯄꯨꯈ꯭ꯔꯤꯗ ꯃꯣꯏꯅ ꯂꯣꯠ ꯂꯣꯠꯅ ꯐꯥꯔꯤꯅꯦ ꯃꯣꯏꯗꯤ ꯏꯟꯇꯔꯦꯁ ꯂꯩꯔꯤꯕ ꯆꯥꯅꯤꯡꯕꯒꯤ ꯅꯠꯇꯕꯀꯣ
ꯑꯥ
ꯐꯥꯕ ꯀꯥꯟꯗ ꯑꯁ ꯀꯥꯈꯠꯂꯛꯄꯗꯣ ꯀꯥꯈꯠꯂꯛꯀꯅꯤ ꯍꯥꯏꯕꯗꯤ ꯁꯣꯏꯗꯕꯤꯗ ꯍꯥꯏꯕꯗꯤ